ꯏꯃꯥꯟꯅꯕꯤ ꯇꯥꯏꯌꯦ ꯏꯃꯥꯟꯅꯕꯤ꯫
ꯀꯩꯗꯧꯕꯤꯔꯝꯃꯤꯅꯣ꯫
ꯀꯩꯁꯨ ꯊꯣꯏꯗꯣꯛꯄ ꯇꯧꯗꯦ
ꯅꯣꯡ ꯁꯤꯒꯤ ꯐꯤꯕꯝꯁꯦ꯫ ꯅꯣꯡ ꯇꯥꯔꯛꯄꯗꯒꯤ ꯑꯗꯨꯝ ꯇꯨꯝꯅꯤꯡꯉꯛꯏ
ꯂꯥꯏꯔꯤꯛ ꯄꯥꯅꯤꯡ ꯂꯥꯏꯔꯤꯛ ꯄꯥꯅꯤꯡꯉꯝꯕ ꯌꯥ ꯈꯨꯝꯖꯤꯜꯂꯒ ꯊꯝꯃꯒ ꯇꯨꯝꯅꯤꯡꯉꯦꯛꯑꯦ ꯑꯗꯨꯔꫭ꯫
ꯑꯗꯨꯅꯦ ꯂꯥꯏꯔꯤꯛ ꯄꯥꯅꯤꯡꯕ ꯀꯌꯥ ꯑꯃ ꯅꯣꯡꯒꯤ ꯈꯣꯟꯖꯦꯜꯗꯤ ꯅꯣꯡ ꯇꯥꯔꯛꯄꯒꯤ ꯃꯈꯣꯟꯁꯦꯁ ꯁꯤꯁꯤꯅ ꯅꯥꯎꯁꯨꯝ ꯏꯁꯩ ꯑꯣꯏꯅ ꯁꯛꯂꯛꯑꯕꯅꯤꯅ ꯇꯨꯝꯅꯤꯡꯕꯒꯤ ꯊꯥꯛ ꯌꯧꯁꯜꯂꯛꯑꯦ꯫ ꯄꯨꯡꯁꯨ ꯊꯦꯡꯖꯤꯜꯂꯛꯄꯅꯤꯅ꯫
ꯅꯪꯒꯤ ꯃꯤꯠꯄꯨ ꯅꯪꯒꯤ ꯃꯤꯠꯄꯨ ꯃꯥꯅ ꯇꯨꯝꯅꯤꯡꯍꯜꯂꯦ꯫
ꯇꯨꯝꯅꯤꯡꯍꯜꯂꯦ ꯑꯩ ꯈꯥꯝꯕ ꯌꯥꯗꯅ꯫ ꯅꯪ ꯀꯔꯤ ꯃꯊꯦꯜ ꯆꯥꯔꯒꯦ꯫ ꯇꯥꯕ꯭ꯔꯣ꯫
ꯆꯥꯛ ꯏꯁꯤꯡ ꯆꯥꯔꯕꯣ ꯍꯥꯏꯕ꯫
ꯆꯥꯛ ꯏꯁꯤꯡ ꯆꯥꯔꯦ ꯅꯪ ꯆꯥꯕꯣ ꯍꯥꯏ ꯍꯥꯏꯅꯦ ꯈꯔ ꯅꯨꯡꯉꯥꯏꯇꯕ ꯃꯥꯜꯂꯤ꯫
ꯅꯪꯒꯤ ꯑꯣꯏꯗꯣꯏꯅꯦ ꯑꯩꯒꯤꯗꯤ ꯀꯩꯝꯇ ꯇꯧꯗꯦ꯫
ꯅꯣꯡ ꯆꯨꯕꯩꯔꯥ ꯀꯩꯅꯣ ꯄꯠ ꯄꯠ ꯇꯠꯇ꯭ꯔꯣ꯫
ꯑꯩꯉꯣꯟꯗꯗꯤ ꯇꯠꯇꯤꯌꯦ꯫
ꯑꯩꯉꯣꯟꯗ ꯇꯠꯄꯩ ꯇꯥꯏꯞꯇ ꯇꯧꯏ ꯅꯪ ꯑꯥ ꯀꯔꯤ ꯃꯊꯦꯜ ꯆꯥꯔꯒꯦ ꯑꯩꯕꯨꯗꯤ ꯆꯥꯛ ꯆꯥꯔꯦ꯫
ꯑꯩꯗꯣ ꯀꯩꯅꯣ ꯆꯥꯏ ꯎꯝ ꯎꯝ ꯀꯥꯡꯁꯣꯏꯅꯦ
ꯑꯥ꯫
ꯏꯔꯣꯝꯕꯅꯦ ꯀꯥꯡꯍꯧꯅꯦ
ꯎꯝ ꯑꯁ ꯅꯣꯏ ꯌꯥꯝ ꯇꯧꯏꯅ ꯑꯩ ꯑꯩꯗꯤ ꯉꯁꯤ ꯈꯣꯡꯗ꯭ꯔꯨꯝ ꯊꯣꯡꯉꯦ ꯑꯗꯨꯒꯥ ꯀꯩꯅꯣꯝ ꯑꯃꯒ ꯃꯦꯠꯂꯦ ꯀꯔꯤ ꯊꯥꯡꯖꯤꯡꯒ ꯃꯣꯔꯣꯛꯀꯥ ꯇꯧꯔꯒ ꯑꯃ ꯃꯦꯠꯂꯦ꯫
ꯎꯝ꯫
ꯑꯗꯨꯗ ꯑꯩꯈꯣꯏ ꯑꯗꯨ ꯀꯥꯡꯍꯧ ꯑꯃ ꯉꯧꯔꯦ ꯑꯗꯨꯒ ꯐꯖꯅ ꯆꯥꯔꯦ꯫ ꯑꯩꯕꯨꯗꯤ ꯁꯪꯒꯣꯝ ꯇꯣꯠꯂꯒ ꯐꯖꯅ ꯆꯥꯔꯦ꯫
ꯀꯥꯡꯍꯧ ꯅꯣꯏ ꯅꯁꯥꯥꯅ ꯉꯧꯖꯔꯤꯔꯣ꯫
ꯑꯥ ꯀꯥꯡꯍꯧ ꯏꯁꯥꯅ ꯉꯧꯖꯩꯅꯦ꯫
ꯐꯩ ꯐꯩ꯫
ꯍꯧꯖꯤꯛ
ꯍꯥꯎꯅ ꯍꯥꯎꯅ ꯆꯥꯒꯗꯧꯕꯅꯤ꯫
ꯎꯝ꯫ ꯍꯟꯇꯛ ꯆꯍꯤꯒꯤ ꯅꯤꯉꯣꯜ ꯆꯥꯛꯀꯧꯕꯁꯤꯕꯨ ꯇꯥꯡ ꯀꯌꯥꯗꯒ ꯇꯥꯖꯥꯠꯅꯣ꯫
ꯈꯪꯗꯨꯌꯦ ꯑꯩꯗꯣ ꯍꯟꯗꯛ ꯆꯍꯤꯒꯤ ꯀꯦꯂꯦꯟꯗꯔ ꯐꯥꯛꯇ꯭ꯔꯤꯌꯦ ꯑꯗꯨꯅ ꯈꯪꯕ ꯉꯝꯗꯦ꯫ ꯅꯪ
ꯑꯩꯖꯨ ꯑꯩꯖꯨ ꯈꯪꯕ ꯉꯝꯗꯦ ꯑꯗꯣ ꯑꯥ ꯅꯕꯦꯝꯕꯔꯒꯨꯝꯕꯗ ꯇꯥꯔꯝꯗꯧꯕꯗꯤ ꯃꯥꯟꯗ꯭ꯔꯣ
ꯍꯣꯏ ꯑꯣꯛꯇꯣꯕꯔ ꯂꯥꯁ ꯋꯤꯛ ꯅꯠꯇ꯭ꯔꯒ ꯅꯕꯦꯝꯕꯔꯒꯤ ꯑꯍꯥꯟꯕ ꯀꯩꯅꯣ ꯑꯗꯥꯏꯗ ꯇꯥꯗꯧ ꯃꯥꯜꯂꯦ
ꯍꯣꯏ ꯑꯗꯣ ꯑ ꯈꯣꯏ ꯗꯤꯋꯥꯂꯤꯅ ꯍꯥꯟꯕ꯭ꯔꯣ ꯅꯠꯇ꯭ꯔꯒ ꯅꯤꯡꯉꯣꯜ ꯆꯥꯛꯀꯧꯕꯅ ꯍꯥꯟꯕ꯭ꯔꯣ ꯑꯈꯣꯏ ꯀꯨꯝꯍꯩꯖꯦ ꯀꯔꯝꯕꯅ ꯍꯥꯟꯕꯒꯦ ꯀꯥꯎꯊꯣꯛꯈ꯭ꯔꯦ
ꯗꯤꯋꯥꯂꯤꯅ ꯍꯥꯟꯗꯣꯏꯅꯦ ꯑꯗꯨꯒ ꯗꯤꯋꯥꯂꯤ ꯅꯣꯡꯉꯥꯜꯂꯒ ꯒꯧꯕꯨꯗꯣꯟ ꯄꯨꯖꯥꯅꯦ
ꯑꯗꯣ ꯍꯧꯖꯤꯛ ꯀꯥꯡꯒꯤ ꯍꯧꯖꯤꯛ ꯁꯤ ꯁꯤꯖꯟꯖꯤꯗꯗꯤ ꯍꯌꯦꯡ ꯍꯪꯆꯤꯠ ꯀꯥꯡ ꯂꯩ ꯑꯗꯒꯤ ꯀꯥꯡꯒꯤ ꯃꯊꯪꯗ ꯀꯩꯅꯣ ꯂꯩꯔꯅꯤ ꯑꯥ ꯀꯥꯡꯒꯤ ꯃ ꯊꯪꯗꯤ ꯅꯨꯡꯉꯥꯏꯕ ꯀꯨꯝꯃꯩ ꯅꯠꯇꯦꯗ ꯇꯔꯄꯟ ꯑꯥ ꯇꯔꯄꯣꯟ ꯂꯥꯛꯑꯅꯤ ꯍꯩꯀ꯭ꯔꯨ ꯍꯤꯗꯣꯡꯕꯅ ꯍꯥꯟ ꯕ꯭ꯔꯥ ꯇꯔꯄꯣꯟꯅ ꯍꯥꯟꯕ꯭ꯔꯥ ꯑꯃ ꯇꯧꯔꯛꯑꯅꯤ ꯑꯥ ꯍꯩꯀꯨ ꯍꯤꯗꯣꯡꯕꯅ ꯍꯥꯜꯂꯅꯤ ꯍꯩꯀꯨ ꯍꯤꯗꯣꯡꯕꯩ ꯃꯊꯪꯗ ꯇꯔ ꯂꯥꯡꯕꯟꯒꯤ ꯇꯔꯥꯃꯉꯥꯅꯤ ꯄꯥꯟꯕꯅꯤꯗꯅ ꯍꯩꯀ꯭ꯔꯨ ꯍꯤꯗꯣꯡꯕꯅ ꯇꯔꯥꯃꯥꯊꯣꯏ
ꯎꯝ ꯍꯩꯀ꯭ꯔꯨ ꯍꯤꯗꯣꯡꯕꯗꯣ ꯑꯥ ꯁ꯭ꯔꯤ ꯒꯣꯕꯤꯟꯗꯖꯤ ꯇꯦꯝꯄꯜꯗꯔꯣ ꯀꯔꯥꯏꯗꯅꯣ ꯊꯥꯡꯒ ꯄꯥꯠꯇ ꯍꯥꯏꯗꯥꯏꯅꯦ
ꯍꯣꯏ ꯊꯥꯡꯒ ꯄꯥꯠꯇ ꯍꯣꯟꯕꯅꯦ ꯌꯦꯡꯕ ꯆꯠꯁꯤꯔꯣ
ꯌꯦꯡꯕ ꯆꯠꯁꯤ ꯑꯩꯗꯤ ꯑꯃꯨꯛ ꯐꯥꯎ ꯆꯠꯇ꯭ꯔꯤꯌꯦ ꯑꯩ ꯌꯥꯝ ꯌꯦꯡꯅꯤꯡꯉꯦ
ꯌꯦꯡꯁꯤ ꯌꯦꯡꯁꯦ ꯍꯟꯇꯛ ꯌꯦꯡꯁꯦ ꯑꯗꯣ ꯃꯣꯏꯗꯣ ꯌꯥꯝ ꯉꯟꯅ ꯍꯧꯕꯗꯤ ꯑꯣꯏꯗꯕꯅꯦꯕ
ꯑꯥ
ꯈꯔ ꯊꯦꯡꯂꯞ ꯍꯧꯕꯅꯦ ꯄꯨꯡ ꯑꯗꯨꯝ ꯑꯍꯨꯝ ꯃꯔꯤ ꯑꯗꯨꯝ ꯇꯥꯕꯅꯤꯗ
ꯍꯣꯏ ꯑꯈꯣꯏ ꯃꯌꯥꯝ ꯍꯧꯅꯔꯒ ꯆꯠꯂ ꯂꯣꯏꯔꯦ ꯑꯗꯨꯕꯨ
ꯍꯣꯏ ꯑꯩꯈꯣꯏ ꯃꯌꯥꯝ ꯍꯧꯅꯔꯒ ꯌꯦꯡꯊꯨꯛ ꯎꯖꯦ ꯍꯥꯏꯕꯗꯤ ꯑꯈꯣꯏꯅ ꯂꯧꯕꯁꯨ ꯃꯅꯤꯄꯨꯔꯤ ꯂꯧꯔꯝꯅꯤꯅ ꯑꯗꯨꯒ ꯌꯦꯡꯗꯕꯗꯣ ꯊꯋꯥꯏ ꯅꯨꯡꯉꯥꯏꯇꯦ
ꯍꯣꯏ ꯑꯗꯨꯅ ꯌꯦꯡꯊꯣꯛꯎꯔꯁꯤ
ꯍꯣꯏ ꯑꯗꯨꯃ ꯌꯦꯡꯊꯣꯛꯎꯔꯕ ꯍꯟꯗꯛ ꯀꯥꯡꯒꯤꯁꯤꯃꯗꯤ ꯄꯔꯤꯈꯥ ꯂꯩꯔꯝꯅꯤꯅ ꯌꯥꯎꯕ ꯐꯪꯉꯔꯣꯏ ꯑꯗꯣ ꯄꯩꯈꯥ ꯈꯥ ꯂꯣꯏꯔꯀꯥꯟꯗ ꯈꯦꯆꯤ ꯀꯩꯀꯥꯕꯨꯗꯤ ꯆꯥꯔꯁꯦ ꯎꯇꯤꯒ ꯐꯖꯅ ꯊꯣꯡꯉꯒ
ꯍꯣ ꯍꯣꯏ ꯆꯥꯁꯤ ꯑꯗꯣ ꯇꯔꯄꯣꯟ ꯑꯃꯨꯛ ꯑꯥ ꯍꯥꯏꯔꯣ ꯍꯥꯏꯔꯣ
ꯎꯝ ꯄꯩꯈꯥ ꯂꯣꯏꯔꯒ ꯑꯗꯨ ꯆꯥꯊꯣꯛꯑꯅꯤ ꯑꯗꯒꯤ ꯍꯩꯀ꯭ꯔꯨ ꯍꯤꯗꯣꯡꯕ ꯌꯦꯡꯉꯨꯔꯅꯤ ꯍꯩꯀ꯭ꯔꯨ ꯍꯤꯗꯣꯡꯕ ꯍꯦꯛ ꯂꯣꯏꯕꯒ ꯇꯔꯄꯣꯟꯅꯤ ꯍꯥꯏꯕ꯭ꯔꯣ
ꯍꯣꯏ ꯇꯔꯄꯣꯟ
ꯎꯝ ꯌꯨꯝꯗ ꯊꯣꯛꯀꯗ꯭ꯔꯣ ꯑꯗꯨꯗꯤ
ꯍꯣꯏ ꯑꯩꯗꯣ ꯇꯔꯥꯄꯣꯟꯗ ꯌꯨꯝꯗ ꯆꯠꯄ ꯌꯥꯏ ꯍꯥꯏꯕꯗꯤ ꯑꯈꯣꯏꯒꯤꯗꯤ ꯎꯝ ꯇꯔꯄꯣꯟꯖꯦ ꯕꯕꯥꯅ ꯁꯣꯜꯂꯦꯕ
ꯑꯥ
ꯕꯕꯥꯅ ꯁꯣꯟꯕꯅꯤꯅ ꯄꯨꯄꯨꯒꯤ ꯃꯣꯏꯒꯤ ꯀꯩꯅꯣꯗꯣ ꯍꯩꯁꯣꯏꯗꯣ ꯑꯩ ꯅꯠꯇꯗꯤ ꯁꯣꯏꯕꯤꯅꯕ ꯂꯩꯇꯦ
ꯑꯣ ꯅꯨꯄꯤꯅ ꯁꯣꯏꯕ꯭ꯔꯣ ꯇꯔꯄꯟꯒꯤ ꯍꯩꯁꯣꯏꯁꯦ
ꯑꯗꯨꯝ ꯅꯨꯄꯤꯅ ꯁꯣꯏꯔꯁꯨ ꯌꯥꯏ ꯑꯗꯣ ꯅꯨꯄꯥꯅ ꯁꯣꯏꯔꯁꯨ ꯌꯥꯏ ꯀꯩꯁꯨ ꯀꯥꯏꯞ ꯂꯩꯇꯦ ꯍꯥꯏꯗꯤ
ꯎꯝ
ꯑꯩꯈꯣꯏꯒꯤ ꯏꯄꯥꯟꯙꯧꯐꯁꯤꯡꯗꯣ ꯍꯩ ꯔꯥꯗꯣ ꯀꯠꯄꯒꯤ ꯋꯥꯅꯤꯗ ꯏꯁꯤꯡꯗꯣ ꯇꯧꯔꯒ ꯃꯣꯏꯗ
ꯑꯣ
ꯁꯤꯗ ꯑꯗꯨꯅ ꯁꯣꯏꯒꯗꯕꯅꯦ ꯃꯥꯅ ꯅꯨꯄꯤꯅ ꯁꯣꯏꯒꯗꯕꯅꯤ ꯅꯨꯄꯥꯅ ꯁꯣꯏꯒꯗꯕꯅꯤ ꯍꯥꯏꯕꯒꯤ ꯑꯀꯛꯅꯕ ꯂꯩꯇꯦꯕ
ꯑꯥ
ꯑꯗꯨꯝ ꯌꯨꯝꯗꯨꯒꯤ ꯑꯁꯪꯕ ꯃꯤꯅ ꯑꯗꯨꯝ ꯁꯣꯏꯒꯗꯧꯕ ꯑꯍꯟ ꯑꯣꯏꯔꯁꯨ ꯌꯥꯏ ꯍꯥꯏ ꯁꯣꯏꯕꯗꯤ ꯌꯨꯝꯗꯨꯒꯤ ꯃꯤ ꯑꯃꯅ ꯍꯦꯛꯇ ꯁꯣꯏꯕ ꯌꯥꯏꯑꯕ ꯑꯗꯨꯒ ꯊꯥꯗꯣꯛꯄ ꯃꯇꯝꯗꯗꯤ ꯌꯨꯝꯗꯨꯒꯤ ꯈ꯭ꯋꯥꯏꯒꯤ ꯑꯍꯟ ꯑꯣꯏꯕꯗꯣ ꯑꯍꯟꯗꯨꯅ ꯊꯥꯗꯣꯛ ꯑꯗꯣ ꯑꯩꯈꯣꯏꯗꯤ ꯕꯕꯥꯅ ꯑꯍꯥꯜ ꯑꯍꯟꯃꯛꯁꯨ ꯅꯠꯇꯦ ꯑꯗꯣ ꯑꯩꯈꯣꯏ ꯕꯥꯆꯧꯍꯣꯏꯗꯣ ꯃꯣꯏ ꯑꯝꯇ ꯇꯧꯗꯦꯕ
ꯑꯥ ꯑꯗꯨꯗꯤ ꯅꯨꯡꯉꯥꯏꯇꯦꯀꯣ ꯊꯋꯥꯏ
ꯍꯣꯏ
ꯑꯩꯈꯣꯏꯒꯤꯁꯨ ꯇꯔꯄꯣꯟ ꯇꯧꯕꯗꯣ
ꯎꯝ
ꯎꯝ ꯑꯩꯈꯣꯏꯒꯤꯁꯨ ꯕꯣꯕꯣꯛꯈꯣꯏꯗꯣ ꯑꯩꯈꯣꯏ ꯀꯥꯀꯥ ꯍꯣꯏꯒꯕꯨꯗꯤ ꯂꯩꯌꯦ ꯑꯗꯣ ꯃꯣꯏꯁꯨ ꯑꯗꯨꯝ ꯀꯠꯂꯦ ꯑꯗꯩ ꯑꯩꯈꯣꯏꯒꯤꯁꯨ ꯑꯗꯨꯝ ꯀꯠꯂꯦ ꯑꯗꯨ ꯅꯦꯅꯦꯅ ꯑꯩꯈꯣꯏ ꯅꯦꯅꯦꯗꯣ ꯂꯨꯍꯣꯡꯈ꯭ꯔꯦꯗꯅ ꯑꯗꯣ ꯅꯦꯅꯦꯅ ꯇꯔꯄꯣꯟ ꯌꯧꯔꯛꯄꯗ ꯍꯩꯔꯨꯛꯛ ꯀꯩꯀꯥ ꯊꯤꯟꯕ ꯂꯥꯛꯑꯦ ꯑꯗꯣ ꯃꯣꯏꯅ ꯁꯨꯝ ꯍꯥꯏꯅꯕꯗ ꯅꯤꯉꯣꯜꯅ ꯀꯠꯄꯒ ꯄꯤꯕꯥꯅ ꯀꯠꯄꯒ ꯄꯣꯠꯁꯦ ꯅꯤꯉꯣꯜꯅ ꯄꯨꯔꯛꯄ ꯄꯣꯠꯁꯤꯅ ꯀꯠꯄꯁꯦ ꯁꯤꯁꯤꯅ ꯍꯦꯟꯅ ꯂꯩꯈꯤꯗ꯭ꯔꯕ ꯑꯍꯟꯈꯩꯗꯨꯅ ꯍꯦꯟꯅ ꯄꯥꯝꯅꯩ ꯇꯟꯅꯩ ꯀꯥꯏ ꯍꯥꯏ
ꯃꯥꯟꯅꯦ ꯃꯩꯌꯦꯛ ꯀꯤꯗꯤ
ꯎꯝ
ꯃꯌꯦꯛ ꯅꯤꯉꯣꯟꯗꯜꯅ ꯄꯣꯠꯇꯣ ꯑꯗꯨꯅꯦꯕ ꯁꯣꯏꯗꯣꯏꯁꯦ ꯑꯗꯨꯗ
ꯎꯝ
ꯗ꯭ꯔꯤꯡ ꯑꯗꯒꯤꯗꯤ ꯅꯤꯡꯊꯧ ꯆꯦꯡ ꯃꯅꯥꯏ ꯆꯦꯡ ꯌꯥꯎꯏꯗꯅ ꯊꯣꯛ ꯏꯁꯦ
ꯑ ꯥ ꯑꯥ ꯌꯥꯎꯏ
ꯑꯗꯨ ꯑꯗꯨꯗꯨꯅꯦ ꯃꯔꯨ ꯑꯣꯏꯅꯔꯤ ꯍꯩꯔꯥꯡ ꯑꯗꯨꯗꯅꯦꯕ ꯃꯔꯨ ꯃꯔꯨ ꯑꯣꯏꯔꯤꯁꯦ ꯑꯗꯨꯗꯣ ꯃꯔꯨ ꯑꯣꯏꯕ ꯄꯣꯠ ꯑꯗꯣ ꯃꯆꯥ ꯅꯤꯉꯣꯟꯁꯤꯡꯁꯤꯅ ꯊꯤꯜꯂꯛꯇ꯭ꯔꯗꯤꯅꯦ ꯃꯆꯥ ꯅꯤꯉꯣꯟ ꯅꯨꯄꯤꯁꯤꯡꯁꯤꯅ ꯊꯤꯜꯂꯛꯇꯣꯏꯅꯤꯗꯅ ꯑꯗꯨꯒ ꯄꯤꯕꯥꯅ ꯀꯠ ꯀꯠꯇꯣꯏꯅꯤꯗꯅ ꯑꯗꯨ ꯊꯤꯜꯂꯛꯇꯕꯗ ꯊꯤꯜꯂꯛꯇꯕꯗꯅꯦ ꯑꯍꯟꯁꯤꯡꯗꯨꯅꯅꯦ ꯃꯆꯥ ꯅꯤꯉꯣꯟꯒꯤ ꯁꯔꯨꯛ ꯋꯥꯠꯂꯤꯌꯦꯅ ꯉꯥꯏꯔꯒ ꯂꯩꯌꯦꯌꯦ
ꯅꯨꯡꯁꯤꯗ꯭ꯔꯣ ꯌꯥꯝꯅ
ꯎꯝ ꯃꯆꯥ ꯅꯤꯡꯉꯣꯟ ꯑꯃꯅ ꯃ ꯃꯆꯥ ꯅꯤꯉꯣꯜ ꯑꯃꯅ ꯊꯤꯜꯂꯛꯀꯗꯧꯕ ꯊꯤꯜꯂꯛꯀꯗꯧꯔꯤꯅꯅꯦ ꯉꯥꯏꯔꯒꯅꯦ ꯂꯩꯌꯦꯌꯦ ꯑꯗꯨꯒꯤ ꯑꯩꯈꯣꯏ ꯏꯃꯥꯅ ꯑꯩꯈꯣꯏ ꯏꯃꯥꯁꯨ ꯊꯤꯟꯕ ꯆꯠꯂꯔꯣꯏꯅ ꯈꯜꯂꯒ ꯂꯩꯕꯁꯦ ꯑꯩꯈꯣꯏ ꯕꯣꯛꯅꯅꯦ ꯐꯣꯟ ꯇꯧꯔꯒ ꯑꯗꯨꯃꯥꯏꯅ ꯑꯗꯨꯝ ꯍꯥꯏꯔꯛꯇꯣꯏꯅꯦ
ꯌꯥꯝ ꯅꯨꯡꯁꯤ ꯑꯩꯈꯣꯏꯁꯨ ꯑꯩꯈꯣꯏ ꯑ ꯃꯃꯥ ꯑꯩꯈꯣꯏ ꯎꯝ ꯍꯥꯏꯔꯛꯑꯣ
ꯑꯗꯨꯅ ꯇ꯭ꯔꯄꯣꯟ ꯃꯌꯥꯖꯤꯗ ꯎꯝ ꯅꯤꯉꯣꯜꯁꯤꯡꯁꯦ ꯐꯣꯟ ꯇꯧꯅꯔꯒ ꯀꯩ ꯅꯨꯃꯤꯠꯇ ꯊꯤꯟꯕ ꯂꯥꯛꯇꯣꯏꯅꯣ ꯀꯩ ꯅꯨꯃꯤꯠꯇ ꯊꯤꯟꯕ ꯂꯥꯛꯇꯣꯏꯅꯣꯅ ꯍꯪꯅꯔꯤꯗ ꯂꯣꯏ ꯊꯤꯟꯒꯗꯝꯅꯦ ꯃꯆꯥ ꯅꯤꯉꯣꯜ ꯊꯤꯟ
ꯃꯆꯥ ꯅꯤꯉꯣꯜ ꯂꯩꯖꯗꯕ ꯑꯍꯟ ꯑꯗꯒꯤ ꯃꯆꯥ ꯄꯣꯛ ꯇꯕ ꯑꯍꯟ ꯃꯌꯥꯝ ꯑꯃꯁꯨ ꯂꯩꯔꯝꯅꯤꯀꯣ ꯃꯣꯏꯒꯤ ꯚꯨꯠꯁꯨ ꯅꯨꯡꯁꯤ ꯃꯣꯏꯁꯨ ꯀꯞꯄꯝꯅꯤꯀꯣ
ꯍꯣꯏ
ꯑꯩꯈꯣꯏ ꯃꯥꯅꯅꯦ ꯑꯩꯈꯣꯏ-ꯑꯩꯈꯣꯏ ꯕꯣꯕꯣꯛꯀ ꯄꯨꯄꯨꯨꯒ ꯑꯅꯤꯃꯛ ꯂꯩꯈꯤꯗ꯭ꯔꯦꯕ ꯑꯗ ꯑꯩꯈꯣꯏ ꯃꯥꯏ ꯃꯃꯪꯗꯒ ꯕꯣꯕꯣꯛꯀ ꯄꯨꯄꯨꯒꯗꯣ ꯍꯥꯏꯕꯗꯤ ꯁꯨꯝ ꯎꯕ ꯈꯣꯠꯄ ꯇꯧꯕꯗꯣ ꯇꯔꯄꯣꯟ ꯃꯌꯥꯗ ꯑꯗꯨ ꯅꯨꯡꯉꯥꯏꯇꯦ ꯑꯗꯨꯅ ꯑꯩꯈꯣꯏ ꯃꯥꯗꯤ ꯆꯍꯤ ꯈꯨꯗꯤꯡꯒꯤ ꯑꯗꯨꯝ ꯊꯤꯟꯕ ꯆꯠꯂꯦ ꯑꯗꯣ ꯑꯩꯈꯣꯏ ꯕꯣꯕꯣꯛ ꯇꯣ ꯋꯥꯇꯤꯟ ꯌꯥꯝ ꯄꯥꯝꯃꯦ ꯍꯥꯏꯕꯀꯣ
ꯑꯗꯨꯒꯤꯅꯦ ꯋꯥꯇꯤꯟꯁꯦ ꯑꯗꯨꯝ ꯄꯦꯀꯦꯠ ꯑꯍꯨꯝꯃꯨꯛꯁꯦ ꯑꯗꯨꯝ ꯌꯥꯎꯔꯒ ꯆꯠꯇꯣꯏꯕ ꯑꯗꯨ ꯋꯥꯇꯤꯟꯗꯣ ꯑꯣꯏꯅ ꯄꯤꯕꯤꯌꯣ ꯋꯥꯇꯤꯟ ꯄꯥꯝꯖꯕꯅꯤꯅꯅ ꯑꯗꯨ ꯅꯍꯥꯟꯁꯨ ꯃꯪꯗ ꯎꯔꯝꯃꯦꯅ ꯐꯅꯦꯛ ꯀꯩꯀꯥ ꯀꯠꯊꯣꯛꯑꯦ
ꯎꯝ
ꯅꯨꯡꯉꯥꯏꯇꯦ ꯍꯥꯏꯕꯗꯤ ꯑꯥ ꯃꯣꯏꯒꯤꯁꯨ ꯃꯆꯥꯅ ꯄꯤꯔꯛꯑꯒ ꯆꯥꯗꯣꯏꯅꯤꯀꯣ ꯅ ꯉꯥꯏꯔꯝꯗꯣꯏꯅꯤꯀꯣ
ꯃꯥꯅꯦ ꯉꯥꯏꯔꯝꯗꯣꯏꯅꯦ
ꯅꯨꯡꯁꯤ ꯑꯩꯈꯣꯏꯒꯤ ꯆꯠꯅꯕꯤꯗ ꯁꯨꯃꯥꯏꯅ ꯍꯣꯏ ꯑꯩꯈꯣꯏ ꯅꯍꯥꯟꯋꯥꯏ ꯍꯤꯟꯗꯨ ꯙꯔꯃ ꯆꯪꯉꯛꯇ꯭ꯔꯤꯉꯩꯗꯁꯨ ꯑꯩꯈꯣꯏ ꯁꯤꯡꯁꯦ ꯀꯔꯤ ꯀꯔꯤꯅꯣꯝ ꯍꯥꯏꯔꯝꯗꯥꯏꯅꯦ ꯃꯃꯤꯡ ꯊꯣꯜꯂꯝꯕꯁꯦ ꯁ ꯁꯖꯤꯕꯨ ꯂꯩꯈꯨꯟ ꯅꯠꯇꯦ ꯂꯥꯡꯕꯟ ꯆꯔꯥ ꯇꯝꯕ ꯍꯥꯏꯕ꯭ꯔꯥ ꯀꯩꯅꯣꯝ ꯍꯥꯏꯔꯝꯃꯦ ꯍꯥꯏꯕꯗꯥꯏꯅꯦ
ꯍꯣꯏ ꯂꯥꯡꯕꯟ ꯆꯔꯥ ꯇꯝꯕ
ꯑꯗꯣ ꯃꯣꯏꯅ ꯇꯔꯄꯣꯟꯅ ꯀꯧꯈꯤꯕꯩ ꯋꯥꯅꯦꯕ ꯑꯗꯨ ꯌꯥꯝꯅ ꯁꯨꯃꯥꯏꯅ ꯃꯣꯏ ꯇꯔꯄꯣꯟ ꯀꯧꯗ꯭ꯔꯤꯉꯩꯗꯁꯨ ꯑꯩꯈꯣꯏꯗꯤ ꯏꯄꯥ ꯏꯄꯨꯒꯤ ꯁꯨꯃꯥꯏꯅ ꯆꯥꯛꯊꯥꯛ ꯄꯤꯕꯒꯤ ꯈꯣꯠꯄꯒꯤ ꯂꯩꯔꯝꯃꯤꯁꯦ ꯑꯩꯈꯣꯏꯒꯤ ꯆꯠꯅꯕꯤꯁꯦ ꯌꯥꯝ ꯅꯨꯡꯁꯤꯗ꯭ꯔꯣ ꯍꯥꯏꯕꯗꯤ ꯉꯜꯂꯤꯉꯩ ꯃꯇꯝꯗꯒꯤ ꯂꯩꯈꯤꯗ꯭ꯔꯕ ꯏꯄꯥ ꯏꯄꯨꯁꯤꯡꯗꯨꯅ ꯑꯗꯨꯃꯥꯏꯅ ꯂꯥꯛꯑꯒ ꯃꯆꯥ ꯃꯁꯨꯁꯤꯡꯅ ꯊꯥꯕ ꯄꯣꯠꯁꯦ ꯆꯥꯅꯤꯀꯣ ꯀꯥꯏꯅ ꯈꯜꯂꯤꯁꯦ ꯍꯥꯏꯕꯗꯤ ꯌꯥꯝꯅ ꯆꯥꯎꯕ ꯍꯔꯥꯎ ꯀꯨꯝꯍꯩꯃꯛ ꯑꯣꯏꯗ꯭ꯔꯁꯨ ꯁꯤꯒꯤ ꯍꯔꯥꯎ ꯀꯨꯝꯃꯩꯁꯤꯅ ꯑꯩꯈꯣꯏ ꯄꯨꯛꯅꯤꯡꯒ ꯄꯦꯠꯊꯣꯛꯍꯜꯂꯒ ꯑꯩꯈꯣꯏ ꯌꯥꯝꯅ ꯄꯤꯛꯄ ꯃꯅꯤꯄꯨꯔꯒ ꯍꯥꯏꯔꯤꯕ ꯂꯝꯁꯤꯗ ꯇꯔꯄꯣꯟ ꯀꯧꯕ ꯑꯗꯨꯃꯥꯏꯅ ꯂꯩꯈꯤꯗ꯭ꯔꯕ ꯃꯄꯥ ꯃꯄꯨꯁꯤꯡꯕꯨ ꯅꯤꯡꯁꯤꯡꯕꯒꯤ ꯄꯤꯖ ꯄꯤꯊꯛ ꯇꯧꯕꯒꯤ ꯑꯗꯨꯃꯥꯏꯅ ꯐꯖꯕ ꯆꯠꯅꯕꯤ ꯑꯃ ꯂꯩ ꯀꯥꯏꯅ ꯍꯥꯏꯔꯒ ꯌꯥꯝꯅ ꯆꯥꯎꯊꯣꯛꯆꯅꯤꯡꯉꯥꯏ ꯑꯣꯏꯑꯦ ꯌꯥꯝ ꯅꯨꯡꯁꯤꯌꯦ
ꯑꯗꯨꯗꯤ ꯍꯔꯥꯎ ꯀꯨꯝꯃꯩꯗ ꯆꯤꯡꯗꯦꯃꯦ ꯅꯪꯕꯣ
ꯀꯩ ꯑꯣꯏꯅ ꯆꯤꯡꯉꯤꯅꯣ
ꯂꯥꯏꯅꯤꯡ ꯂꯥꯏꯁꯣꯟꯅꯦꯃꯦ
ꯑꯣ ꯂꯥꯏꯅꯤꯡ ꯂꯥꯏꯁꯣꯟꯗꯣ ꯑꯗꯨꯃꯥꯏꯅ ꯂꯩꯌꯦꯅ ꯍꯥꯏ ꯍꯥꯏꯌꯨꯔꯣ ꯌꯥꯝꯅ ꯆꯥꯎꯊꯣꯛꯆꯅꯤꯡꯉꯥꯏ ꯑꯣꯏꯌꯦꯕ ꯅꯨꯡꯁꯤ ꯌꯥꯝꯅ ꯀꯞꯄꯨ ꯀꯞꯅꯤꯡꯉꯦ ꯑꯩꯗꯤ ꯑꯗꯨꯏ ꯋꯥꯔꯤꯗꯣ ꯑꯥ ꯁꯥꯟꯅꯕꯗ ꯑꯗꯨꯒ ꯑꯗꯨꯏ ꯃꯇꯝꯗ ꯂꯝ ꯈꯨꯅꯨ ꯂꯥꯛꯑꯀꯥꯟꯗ ꯈꯣꯡꯕꯁꯦ
ꯍꯣꯏ ꯍꯣꯏ ꯍꯣꯏ ꯍꯣꯏ ꯇꯔꯄꯣꯟ ꯎꯝ ꯇꯔꯄꯣꯟ ꯃꯇꯝꯗꯗꯤ ꯅꯦ
ꯑꯥ
ꯂꯝ ꯈꯨꯅꯨ ꯌꯥꯝ ꯇꯣꯏꯅ ꯌꯨꯝꯗ ꯂꯥꯛꯄꯁꯦ ꯑꯩꯈꯣꯏꯒꯤ ꯏ ꯏꯄꯥ ꯏꯄꯨꯁꯤꯡꯗꯣ ꯍꯜꯂꯛꯏꯅꯦꯅ ꯍꯥꯏꯅꯩꯌꯦ
ꯑꯁ ꯅꯨꯡꯁꯤꯗ꯭ꯔꯣ ꯌꯥꯝꯅ
ꯑꯗꯨꯅ ꯇꯔꯄꯣꯟ ꯃꯇꯝꯗꯕꯨ ꯑꯣꯏꯔꯣ ꯑꯃꯗꯕꯨ ꯑꯣꯏꯔꯣ ꯂꯥꯡ ꯈꯨꯨꯅꯨꯅ ꯁꯨꯃꯥꯡꯗ ꯍꯦꯛ ꯆꯥꯛꯇꯥꯥꯕꯁꯦ
ꯎꯝ
ꯑꯗꯨꯝ ꯌꯨꯝꯗ ꯑꯔꯩꯕ ꯄꯣꯠ ꯊꯥꯎꯋꯣꯕ ꯍꯥꯏꯗꯤ ꯆꯦꯡꯕꯨ ꯑꯣꯏꯔꯣ ꯑꯃꯕꯨ ꯑꯣꯏꯔꯣ ꯍꯣꯏ ꯍꯣꯏ ꯑꯗꯨꯝ ꯊꯥꯕꯤꯕ
ꯅꯨꯡꯕꯨ ꯅꯨꯡꯁꯤ ꯋꯥꯔꯤꯁꯦ ꯑꯗꯨ ꯅꯣꯡꯃ ꯑꯃ ꯐꯖꯅ ꯑꯃꯨꯛ ꯃꯈꯥ ꯇꯥꯅ ꯁꯥꯟꯅꯁꯤꯀꯣ ꯑꯩ ꯅꯪꯉꯣꯟꯗ ꯍꯪꯅꯤꯡ ꯗꯣꯏꯕ ꯌꯥꯝꯅ ꯂꯩꯕꯅꯦ ꯑꯗꯣ ꯉꯁꯤꯒꯤꯗꯤ ꯊꯝꯃꯒꯦꯀꯣ ꯎꯝ ꯊꯝꯃꯦ ꯊꯝꯃꯦ
ꯊꯝꯃꯣ ꯊꯝꯃꯣ ꯎꯝ